ꯍꯥꯎ ꯇꯥꯔꯦ ꯇꯥꯔꯦ
ꯇꯥꯕ꯭ꯔꯣ
ꯇꯥꯏꯌꯦ ꯇꯥꯏꯌꯦ
ꯅꯪ ꯀꯩꯅꯣ ꯑꯦꯔꯄꯤꯁ ꯄꯥꯏꯕ ꯃꯥꯜꯂꯦꯗ
ꯄꯥꯏꯗꯤꯌꯦ
ꯑꯣ ꯍꯥꯞꯄ ꯃꯥꯂꯦ ꯍꯥꯏꯕꯅꯦ
ꯍꯥꯞꯇꯦꯃꯦ ꯍꯥꯞꯇꯦꯕ
ꯆꯩ ꯆꯥꯒꯅꯤ ꯍꯥꯞꯒꯅꯨꯀꯣ
ꯏꯁ ꯆꯩ ꯆꯥꯅꯤ ꯑꯉꯥꯡꯅ
ꯎꯝ ꯑꯩ ꯑꯉꯥꯡ ꯅꯠꯇꯦ
ꯅꯠꯇꯕ꯭ꯔꯣ
ꯅꯪꯉꯣꯟꯗꯒꯤ ꯍꯦꯟꯅ ꯆꯥꯎꯋꯦ
ꯍꯣꯏ ꯍꯣꯏ ꯍꯣꯏ
ꯑꯩ ꯑꯉꯥꯡ꯭ꯔꯣ ꯍꯥ ꯑꯩ ꯁꯥꯎꯔꯛꯀꯅꯤꯀꯣ꯫
ꯎꯝ ꯀꯩꯗꯧꯔꯤꯅꯣ꯫
ꯏꯟꯁꯥꯡ ꯊꯣꯡꯉꯤꯌꯦ꯫
ꯀꯩ ꯏꯟꯖꯥꯡꯅꯣ꯫
ꯌꯦꯟ꯫
ꯑꯣ꯫
ꯅꯣꯏꯗꯤ ꯆꯥꯔꯕꯣ ꯆꯥꯗ꯭ꯔꯤꯌꯦ꯫
ꯎꯝ꯫
ꯀꯔꯤꯒꯤ ꯉꯁꯤ ꯊꯦꯡꯉꯤꯅꯦ꯫ ꯀꯩ ꯊꯕꯛꯅꯣ꯫
ꯊꯕꯛ ꯌꯥꯝꯃꯦ ꯉꯁꯤ ꯆꯠꯂꯨꯕꯁꯦ ꯌꯥꯝ ꯌꯥꯝꯃꯦ꯫
ꯀꯩꯀꯩ ꯊꯕꯛꯅꯣ ꯕꯤꯖꯤ ꯌꯥꯝ ꯑꯣꯏꯕ꯭ꯔꯣ꯫
ꯑꯣꯏꯌꯦ ꯉꯁꯤꯗꯤ ꯈꯔ ꯕꯤꯖꯤ ꯑꯣꯏꯔꯦ ꯉꯥꯛꯇ ꯄꯥꯏꯌꯨ ꯅꯦꯅꯦ꯫ ꯅꯦꯃꯤ ꯇꯥꯏ ꯇꯥꯏ꯫ ꯑꯣ ꯌꯥꯔꯦ ꯌꯥꯔꯦ꯫
ꯅꯪꯁꯦ ꯊꯕꯛ ꯑꯝꯇ ꯂꯩꯗꯕ ꯃꯤꯔꯣꯅ ꯈꯟꯕꯅꯦ ꯑꯩꯅ꯫
ꯃꯥ ꯑꯁꯦꯡꯕꯒꯤꯔꯣ ꯍꯥꯏꯁꯦ꯫
ꯃꯥꯅꯤꯅꯦ꯫
ꯃꯥ ꯑꯁꯦꯡꯕꯩ ꯈꯟꯕ꯭ꯔꯣ ꯑꯗꯨꯃꯥꯏꯅ ꯑꯩꯁꯦ꯫
ꯍꯣꯏꯅꯦ꯫
ꯁꯣ ꯁꯦꯠ꯫
ꯑꯩ ꯊꯕꯛ ꯌꯥꯝꯅ ꯂꯩꯕ ꯃꯤꯅꯦ꯫
ꯊꯥꯖꯗꯦ ꯍ꯫ ꯍ꯫
ꯑꯩ ꯅꯪꯗꯣ ꯀꯥꯎꯔꯦ ꯀꯔꯝꯕꯅꯣ ꯀꯥꯎꯔꯦ
ꯑꯦ꯫ ꯍꯥ ꯍꯥ
ꯉꯥꯏꯍꯥꯛ ꯂꯩꯔꯒꯗꯤ ꯅꯤꯡꯁꯤꯡꯉꯛꯀꯅꯤ ꯍꯧꯖꯤꯛꯀꯤ ꯑꯣꯏꯅ ꯀꯥꯎꯔꯦ
ꯑꯦ ꯑꯦ꯫
ꯑꯣ ꯅꯪ ꯉꯔꯥꯡ ꯑꯦꯝ ꯌꯨ ꯗ ꯂꯥꯛ ꯑꯦꯝ ꯌꯨ ꯔꯣꯝꯗ ꯂꯥꯛꯀꯅꯤ ꯍꯥꯏꯕꯗꯨ ꯅꯠꯇ꯭ꯔꯣ꯫
ꯊꯃꯣꯏ ꯌꯥꯝ ꯁꯣꯛꯑꯦꯗꯥ꯫
ꯀꯩꯒꯤꯅꯣ ꯑꯗꯨꯛ ꯊꯦꯡꯉꯒ ꯅꯣꯏꯅ ꯀꯥꯟꯆꯤꯄꯨꯔꯗ ꯑꯃꯨꯛ ꯆꯠꯂꯤꯗꯨꯅ꯫
ꯑꯁ ꯏꯃꯥꯟꯅꯕ ꯃꯣꯏꯗ ꯆꯠꯄꯅꯦꯗ꯫ ꯃꯣꯏꯒꯤ ꯑꯦꯝ ꯌꯨ ꯃꯅꯤꯡꯒꯤ ꯀꯩꯅꯣꯁꯦ ꯂꯪꯊꯥꯕꯥꯜ ꯔꯣꯝꯗ ꯑꯃ ꯁꯔꯠ ꯕꯤꯜꯗꯤꯡ ꯍꯥꯏꯅ ꯂꯩꯕꯗꯣ ꯈꯪꯕ꯭ꯔꯥ꯫
ꯀꯔꯤ ꯍꯥꯏꯅ꯫
ꯁꯔꯠ ꯕꯤꯜꯗꯤꯡ ꯍꯥꯏꯅ꯫
ꯋꯦꯠ ꯋꯦꯠ ꯋꯦꯠ꯫ ꯑꯩ ꯐꯣꯟꯁꯦ ꯁꯥꯏꯂꯦꯟꯗ ꯊꯝꯒꯦ ꯗꯨꯠ ꯗꯨꯠ ꯈꯣꯡꯉꯛꯑꯦ꯫ ꯑꯣꯈꯦ ꯌꯥꯔꯦ ꯌꯥꯔꯦ ꯈꯪꯗꯤꯌꯦ ꯑꯩꯗꯤ ꯎꯔꯒꯕꯨꯗꯤ ꯈꯪꯕ ꯌꯥꯏ
ꯈꯪꯗ꯭ꯔꯗꯤ ꯌꯥꯔꯦ
ꯎꯝ ꯄꯛꯇꯦ ꯌꯥꯝꯅ ꯅꯪ
ꯅꯪꯗꯤ ꯀꯥꯏꯗꯒꯤꯅꯣ
ꯑꯩꯁꯦ ꯌꯨꯝꯗꯒꯤꯅꯦ
ꯌꯨꯝ ꯅꯣꯏꯒꯤ ꯌꯨꯝꯗꯤ
ꯑꯩꯈꯣꯏꯒꯤ ꯌꯨꯝꯗꯣ ꯁꯨꯃꯥꯡ ꯃꯅꯤꯡꯗ
ꯁꯨꯃꯥꯡ ꯁꯨꯃꯥꯡ ꯍꯥꯏꯗꯤ ꯀꯩ ꯍꯥꯏꯅꯣ
ꯁꯨꯃꯥꯡ ꯈꯪꯗꯕ꯭ꯔꯣ
ꯈꯪꯗꯦ
ꯑꯣ ꯑꯃꯨꯛꯀꯖꯨ ꯁꯣ ꯁꯦꯠ ꯀꯩꯁꯨ ꯍꯥꯏꯗꯦ ꯀꯩꯁꯨ ꯍꯥꯏꯗꯦ ꯅꯪ ꯑ ꯅꯪ ꯀꯅꯥ ꯀꯅꯥ ꯆꯥꯛ ꯆꯥꯗꯣꯏꯅꯣ
ꯅꯪꯒꯥ
ꯑꯣ ꯃꯥꯏ ꯒꯣꯠ ꯑꯃ ꯑꯅꯤ ꯑꯍꯨꯝ ꯃꯔꯤ ꯃꯉꯥ ꯇꯔꯨꯛ ꯃꯔꯤ ꯃꯉꯥ ꯅꯪꯗꯤ ꯉꯁꯤ ꯀꯦꯏꯝ ꯆꯊꯣꯛꯇ꯭ꯔꯣ
ꯆꯠꯊꯣꯛꯇꯦꯗ ꯏꯃꯥꯟꯅꯕ ꯂꯧꯕ ꯆꯠꯂꯦ ꯑꯗꯨꯒ ꯌꯨꯝ ꯍꯂꯥꯑꯦ ꯃꯟꯇ꯭ꯔꯤ ꯄꯨꯈ꯭ꯔꯤꯔꯣꯝꯗ
ꯎꯝ ꯂꯥꯏꯛꯀ ꯑꯝꯕꯧ ꯄꯥꯗ꯭ꯔꯣ ꯅꯪꯗꯣ
ꯑꯁ ꯍꯟꯗꯛꯇꯤ ꯄꯥꯗꯦ
ꯀꯔꯤꯒꯤ
ꯄꯥꯅꯤꯡꯗꯕ
ꯒꯤꯞ ꯔꯤꯖꯟ
ꯇ꯭ꯌꯨꯁꯟ ꯍꯧꯔꯒ ꯑꯃꯨꯛ ꯄꯥꯔꯒꯦ
ꯏꯁ ꯄꯛꯇꯦꯅ ꯌꯥꯝꯅ ꯅꯪꯗꯤ
ꯀꯔꯤꯒꯤ
ꯇꯨꯏꯁꯟ ꯇꯧꯗ꯭ꯔꯗꯤ ꯂꯥꯏꯔꯤꯛ ꯄꯥꯕ ꯌꯥꯗ꯭ꯔꯣ ꯍꯥꯏꯁꯦ
ꯇꯣ ꯆꯪꯕ ꯉꯝꯗꯕ
ꯂꯥꯏꯕ꯭ꯔꯤꯒꯨꯝꯕꯗ ꯆꯠꯂꯣ
ꯍꯣꯏꯅꯦ ꯍꯣꯏꯅꯦ ꯑꯁ ꯑꯁ ꯍꯟꯗꯛꯇꯤ ꯋꯥꯜ ꯀꯞ ꯃꯇꯝꯅꯤꯅꯀꯣ
ꯋꯥꯔꯜ ꯀꯞꯅꯒ ꯅꯪ ꯑꯦꯛꯖꯥꯝ ꯐꯥꯎꯍꯟꯗꯧ ꯅꯠꯇꯦ
ꯃꯥꯅꯦ ꯃꯥꯅꯦ ꯑꯗꯨ ꯑꯣꯏꯔꯁꯨ
ꯎꯝ ꯑꯗꯨ ꯑꯣꯏꯔꯁꯨ ꯂꯣꯏꯔꯦ ꯀꯩꯅꯣ ꯃꯤꯅ ꯑꯗꯨ ꯑꯣꯏꯔꯁꯨ ꯍꯥꯏꯔꯛꯑꯗꯤ ꯂꯣꯏꯔꯕꯅꯤ
ꯅꯣꯏ ꯅꯊꯟꯗ ꯊꯣꯡꯕ꯭ꯔꯣ ꯍꯣꯁꯇꯦꯜꯗ ꯂꯩꯌꯦ ꯍꯥꯏꯔꯒ
ꯑꯥ ꯊꯣꯡꯉꯦ ꯀꯨꯀꯔ ꯃꯈꯣꯟ ꯀꯥ ꯇꯥꯕ꯭ꯔꯥ
ꯃꯥꯅꯦ ꯍꯣꯏ ꯀꯩꯅꯣ ꯃꯦꯁ ꯂꯧꯗꯨꯔꯤꯁꯦ
ꯆꯥꯅꯤꯡꯗꯕꯒꯤ
ꯍꯥꯎꯇꯕꯒꯤꯔꯣ
ꯑꯧ ꯑꯗꯩ ꯑꯈꯣꯏꯗ ꯌꯨꯝꯗꯖꯨ ꯇꯣꯏꯅ ꯆꯠꯂꯦꯕ
ꯑꯣ
ꯗꯨꯗꯨꯒꯤ
ꯀꯩꯒꯤꯅꯣ ꯍꯣꯝ ꯁꯤꯛ ꯇꯧꯕ꯭ꯔꯥ ꯌꯨꯝ ꯑꯅꯥꯕ ꯍꯥꯏꯕꯔꯥ ꯅꯣꯏ ꯑꯥ ꯅꯣꯏ ꯂꯣꯟꯗ ꯀꯩꯅꯣ ꯍꯣꯝ ꯁꯤꯛꯁꯦ ꯀꯩ ꯀꯩ ꯍꯥꯏꯗꯣꯏꯅꯣ
ꯌꯨꯝꯗ ꯊꯥꯗꯣꯛꯄ ꯉꯝꯗꯕꯗꯣ
ꯌꯨꯝꯗ ꯑꯩꯗꯤ ꯌꯥꯝꯅ ꯅꯤꯡꯁꯤꯡꯕꯗꯣ
ꯎꯝ ꯌꯨꯝ ꯊꯥꯗꯣꯛ
ꯅꯠꯇꯣ ꯅꯠꯇꯦ ꯅꯠꯇꯦ ꯊꯥꯗꯣꯛꯄ ꯉꯝꯗꯕ ꯍꯥꯏ ꯍꯥꯏꯕꯗꯤ ꯅꯣꯏ ꯌꯨꯝꯗ ꯂꯩꯔꯒ ꯑꯗꯣ ꯊꯥꯗꯣꯛꯄ ꯉꯝꯗꯕꯗꯣ ꯑꯣꯏꯗꯣꯏꯅꯦ ꯑꯗꫭ ꯍꯣꯁꯇꯦꯜꯗ ꯂꯩꯔꯒ ꯅꯤꯡꯁꯤꯡꯕꯗꯣ ꯍꯥꯏꯕꯗꯤ ꯍꯣꯝ ꯁꯤꯛ ꯍꯥꯏꯕꯗꯤ ꯍꯣꯝꯁꯤꯛ ꯍꯥꯏꯕꯗꯤ ꯑꯩꯈꯣꯏ ꯌꯨꯝ ꯌꯨꯝꯗ ꯂꯩꯔꯒ ꯍꯣꯝꯁꯤꯛ ꯍꯥꯏꯕ ꯌꯥꯕ ꯅꯠꯇꯦ ꯅꯠꯇ꯭ꯔꯣ
ꯀꯅꯥꯅ ꯍꯥꯏꯔꯒꯦ ꯑꯗꯣ
ꯅꯪ ꯅꯌꯨꯝꯗ ꯂꯩꯔꯒ ꯍꯣꯝꯁꯤꯛ ꯍꯥꯏꯕꯅ ꯍꯥꯏꯕ ꯌꯥꯗꯦꯕ ꯑꯗꫭ ꯑꯗꯨꯅꯦ ꯊꯥꯗꯣꯛꯄ ꯌꯨꯝ ꯊꯥꯗꯣꯛꯄ ꯉꯝꯗꯦ ꯍꯥꯏꯔꯗꯤ ꯅꯪ ꯌꯨꯝ
ꯍꯥꯏꯗꯤ ꯑꯥꯏꯗꯤꯌꯥ ꯅꯠꯇꯦ ꯑꯥꯏꯗꯤꯌꯥꯗꯣ ꯍꯥꯏꯕꯅꯦ ꯌꯨꯝ ꯊꯥꯗꯣꯛꯄꯗꯣ ꯉꯝꯗꯕꯩ ꯅꯠꯇ꯭ꯔꯣ ꯃꯥꯅ ꯌꯨꯝꯗꯣ ꯑꯗꯨꯝ ꯆꯠꯅꯤꯡꯉꯤꯗꯣ
ꯑꯥꯏꯗꯤꯌꯥ ꯍꯪꯕ ꯅꯠꯇꯦ ꯀꯩ ꯍꯥꯏꯕꯅꯣ ꯍꯥꯏꯕꯅꯤꯗ ꯅꯣꯏ
ꯑꯗꯨꯅꯦ ꯍꯧꯖꯤꯛꯀꯤꯗꯣ ꯑꯗꯨꯃꯥꯏꯅ ꯍꯥꯏ
ꯑꯣ ꯆꯞ ꯆꯥꯅ ꯂꯩꯗꯕ꯭ꯔꯣ
ꯂꯩꯇ‌ꯦ ꯑꯗꯨꯝ ꯍꯥꯏꯌꯦ ꯑꯩꯈꯣꯏ ꯑꯉꯥꯡ ꯌꯥꯝ ꯀꯞꯄꯦ ꯑꯁ ꯃꯥꯗꯣ ꯍꯣꯝꯁꯤꯛ ꯅꯥꯔꯤꯅꯦ ꯑꯗꯨꯃꯥꯏꯅ ꯌꯨꯁ ꯇꯧꯋꯦꯕ
ꯑꯥ ꯍꯣꯏꯅꯦ ꯑꯗꯨꯕꯨꯗꯤ ꯃꯤꯒꯤ ꯂꯣꯟꯅꯤꯅ
ꯎꯝ
ꯅꯣꯏꯒꯤ ꯂꫭꯟ ꯍꯪꯉꯣꯀꯣ ꯅꯣꯏ ꯃꯃꯥꯗꯥ ꯍꯣꯔꯦꯟ ꯍꯪꯉꯣ ꯑꯃꯨꯍꯪꯅꯤꯀꯣ ꯁꯤꯁꯦ ꯁꯤ ꯑꯃꯨꯍꯪꯅꯤꯀꯣ
ꯅꯪꯁꯨ ꯌꯥꯝ ꯋꯥꯁꯤꯜꯂꯛꯑꯦ
ꯀꯩꯒꯤꯅꯣ ꯍꯨꯝ ꯍꯨꯝ ꯇꯧꯔꯤꯁ‌ꯦ
ꯅꯪ ꯆꯥꯛꯇꯤ ꯆꯥꯗ꯭ꯔꯤꯕꯣ
ꯊꯣꯡꯉꯦ ꯍꯥꯏꯔꯒ ꯍꯧꯖꯤꯛ ꯊꯣꯡꯉꯦ ꯍꯥꯏꯔꯒ ꯀꯃꯥꯏ ꯆꯥꯗꯣꯏꯅꯣ
ꯑꯣ
ꯑꯇꯩꯗꯤ ꯀꯔꯤ ꯍꯪꯅꯤꯡꯕ ꯂꯩꯕ
ꯂꯩꯇꯦ ꯂꯩꯇꯦ ꯂꯥꯏꯔꯤꯛ ꯄꯥꯎ ꯑꯦꯛꯖꯥꯝ ꯐꯥꯎꯅꯕ
ꯅꯪ ꯇꯥꯛꯄꯤꯌꯣ ꯂꯥꯛꯑꯣꯅꯦ
ꯏꯁ ꯑꯗꯨꯕꯨ ꯊꯥꯛꯄ ꯌꯥꯔꯗꯤ ꯅꯍꯥꯟꯅ ꯊꯥꯛꯄꯤꯔꯒꯦ ꯍꯥꯏꯅꯤꯅꯦ ꯑꯩ
ꯇꯥꯛꯄꯤꯌꯨ ꯍꯣꯝ ꯍꯣꯝ ꯇꯌꯨꯇꯔ ꯍꯥꯏꯅꯤ ꯍꯥꯏꯕ ꯅꯠꯇ꯭ꯔꯣ
ꯎꯝ
ꯑꯁ ꯌꯥꯝꯐꯥꯏꯅꯦ
ꯅꯪꯁꯨ ꯆꯠꯂꯣ ꯑꯗꯨꯋꯥꯏꯗ
ꯑꯩꯒꯤꯁꯨ ꯇꯝꯕꯤꯌꯣ
ꯎꯝ ꯀꯣꯛ ꯁꯝ ꯂꯥꯏ ꯃꯤꯠ ꯇꯝꯕꯤꯒꯦ
ꯀꯛꯁꯝ ꯂꯥꯏꯒ ꯑꯩꯒꯤ ꯀꯣꯛꯂꫭꯏ ꯉꯥꯎꯔꯅꯤ
ꯑꯗꯨ ꯍꯩꯅꯕ ꯇꯝꯕꯤꯗꯣꯏꯅꯤ ꯀꯩꯅꯣ
ꯀꯣꯛ ꯁꯝ ꯂꯥꯏ ꯍꯥꯏꯔꯗꯤ ꯑꯩꯒꯤ ꯀꯣꯛ ꯂꯣꯏ ꯉꯥꯎꯔꯅꯤ
ꯀꫭꯛ ꯁꯝ ꯂꯥꯏ ꯃꯤꯠ ꯄꯥ ꯅꯥ
ꯑꯗꯣ ꯋꯥꯟ ꯇꯨ ꯊ꯭ꯔꯤꯗꯒꯤꯅ ꯑꯗꯨꯝ
ꯑꯃ ꯑꯅꯤ
ꯀꯣꯛ ꯁꯝ ꯂꯥꯏꯗꯤ ꯀꯩꯅꯣ
ꯀꯣꯛ ꯁꯝ ꯂꯥꯏ ꯈꯪꯗ꯭ꯔꯣ
ꯑꯦ ꯕꯤ ꯁꯤ
ꯍꯤꯟꯗꯤꯒꯤ ꯀꯥ ꯈꯥ ꯒ ꯒꯍꯥ ꯉꯥ ꯂꯩꯇ꯭ꯔꯣ ꯂꯥꯏꯛ ꯗꯦꯠ ꯑꯩꯈꯣꯏꯒꯤꯁꯨ
ꯑꯦ ꯕꯤ ꯁꯤꯒ ꯃꯥꯟꯅꯕꯅꯤꯅꯦ ꯑꯗꯨꯗꯤ
ꯑꯥꯎ ꯑꯥꯎ
ꯈꯨꯝꯗꯦ ꯑꯦ ꯕꯤ ꯁꯤꯔꯣ ꯍꯥꯏꯕꯗ
ꯃꯥꯟꯅꯩꯌꯦ ꯍꯥꯏꯗꯨꯗꯤ ꯑꯩꯅ
ꯑꯣ ꯑꯣ
ꯅꯪ ꯀꯅꯥ ꯀꯅꯥ ꯂꯩꯩꯅꯣ
ꯍꯧꯖꯤꯛ ꯏꯃꯥꯟꯅꯕꯒ ꯂꯩꯌꯦ
ꯎꯝ ꯀꯩꯗꯧꯔꯤꯒꯦ ꯅꯣꯏ ꯏꯃꯥꯟꯅꯕꯗꯨꯗꯤ
ꯑꯗꯨꯝ ꯐꯃꯨꯡꯗ ꯍꯤꯞꯄꯒ ꯂꯩꯌꯦ
ꯎꯝ ꯅꯪꯉꯣꯟꯗ ꯑꯩꯒꯤ ꯀꯣꯟꯇꯦꯛ ꯄꯤꯔꯛꯄ ꯅꯪꯒꯤ ꯐ꯭ꯔꯦꯟꯗꯣ
ꯑꯥ
ꯃꯁꯨ ꯋꯥꯔꯤ ꯁꯥꯅꯕꯥ ꯌꯥꯝ ꯅꯨꯡꯉꯥꯏ
ꯍꯥ ꯍꯥ ꯃꯥꯗꯤ ꯆꯍꯤ ꯃꯥꯗꯤ ꯈꯔ ꯑꯉꯥꯡ ꯑꯣꯏꯕꯅꯦ ꯑꯩꯈꯣꯏꯗꯒꯤ
ꯎꯝ ꯍꯥꯏꯖꯜꯂꯦ
ꯃꯔꯣ
ꯑꯝ
ꯑ ꯑꯣꯏꯔꯝꯂꯣꯏ ꯑꯩꯗꯅꯤ ꯅꯪ ꯑꯇꯣꯞꯄ ꯃꯤ ꯑꯣꯏꯔꯝꯒꯅꯤꯗ
ꯀꯩꯅꯣ ꯍꯥꯏꯖꯦ
ꯑꯇꯣꯞꯄ ꯃꯤꯗ ꯑꯣꯟꯅꯕ ꯃꯥꯜꯂꯦꯗ ꯅꯪ ꯑꯗꯨꯗꯤ
ꯀꯩꯅꯣ ꯅꯪ ꯑꯩ ꯅꯝꯕꯔꯁꯦ ꯅꯃꯥꯟꯅꯕꯅ ꯄꯤꯔꯛꯑꯦ ꯍꯥꯏꯗꯥꯏꯅꯦ
ꯃꯥꯅꯦ ꯍꯣꯏ
ꯑꯗꯨ ꯅꯪ ꯑꯗꯨ ꯄꯤꯔꯛꯄꯅ ꯃꯥꯟꯅꯕꯗꯣ ꯍꯥꯏꯕ ꯑꯩꯅ ꯍꯥꯏꯗꯤ ꯃꯥꯗꯣ ꯋꯥꯔꯤ ꯁꯥꯟꯅꯕ ꯌꯥꯝ ꯅꯨꯡꯉꯥꯏ ꯍꯥꯏꯕ
ꯍ ꯍꯣꯏ ꯐꯖꯅ ꯁꯥꯟꯅꯔꯣ
ꯂꯣꯏꯔꯦ ꯏꯕꯥꯅꯤ ꯋꯥꯔꯤ ꯁꯟꯅꯅꯤꯉꯥꯏ ꯂꯩꯇ꯭ꯔꯦ ꯅꯣꯔꯃꯦꯜꯀꯣꯜꯗ ꯑꯣꯏꯅ ꯇꯧꯔꯒ ꯁꯥꯟꯅꯔꯅꯤ
ꯃꯥꯅꯦ ꯃꯥꯅꯦ ꯑꯗꯨꯅꯦ ꯁꯤ ꯂꯣꯏꯔꯁꯨ ꯀꯣ ꯅꯣꯔꯃꯦꯜ ꯀꯣꯜꯗ ꯐꯖꯅ ꯁꯥꯟꯅꯔꯅꯤ
ꯎꯝ
ꯃꯥꯗꯣ ꯉꯔꯥꯡꯗꯤ ꯃꯥ ꯊꯕꯛ ꯊꯕꯛ ꯍꯜꯂꯛꯇ꯭ꯔꯤꯀꯥꯟꯗꯒꯤ ꯑꯗꯨꯝ ꯀꯣꯜꯒ ꯇꯧꯔꯛꯑꯦ
ꯀꯔꯤ ꯋꯥꯠꯄ ꯑꯣꯋꯥꯠꯄꯁꯨ ꯑꯩꯉꯣꯟꯗꯁꯨ ꯍꯪꯉꯣ
ꯀꯩ ꯍꯪꯗꯣꯏꯕ
ꯅꯪ ꯍꯪꯅꯤꯡꯕꯥ
ꯑꯩꯒꯤ ꯑꯩꯒꯤ ꯑꯋꯥꯠꯄ ꯍꯥꯏꯔꯛꯑꯣ ꯍꯥꯏꯔꯣ
ꯑꯋꯥꯠꯄ ꯍꯥꯏꯁꯦ ꯅꯪꯒꯤ ꯏꯁꯦꯟꯁꯤꯜꯒꯨꯝꯕꯗꯤ ꯅꯠꯇꯦ
ꯑꯩꯒꯤ ꯀꯔꯤ
ꯋꯥ ꯍꯪꯅꯤꯡꯕ ꯋꯥ ꯑꯋꯥꯠꯄ
ꯑꯩꯒꯤ ꯑꯋꯥꯠ ꯑꯄꯥ ꯍꯥꯏꯔꯣꯑꯣ ꯍꯥꯏ ꯅꯠꯇ꯭ꯔꯣ
ꯃꯥꯅꯦ ꯑꯗꯣ ꯑꯦꯁꯦꯟꯁꯤꯌꯦꯜꯗꯤ ꯅꯠꯇꯦ
ꯀꯩ ꯏꯁꯦꯟꯁꯤꯌꯦꯜ ꯍꯥꯏꯁꯤ ꯀꯩꯅꯣ ꯑꯩꯗꯤ ꯈꯪꯗꯤꯌꯦ
ꯑꯩꯖꯨ ꯈꯪꯗꯦꯗ
ꯎꯝ
ꯍꯥꯏꯕꯤꯔꯣꯢ ꯑꯩꯁꯨ ꯈꯪꯗꯦ ꯎꯝ ꯑꯥ ꯈꯪꯗꯗꯤ ꯇꯧꯑꯁꯦ ꯅꯪꯁꯦ ꯌꯥꯝ ꯍꯔꯥꯎꯕ ꯃꯥꯜꯂꯦꯗ
ꯑꯁ ꯂꯣꯏꯔꯦꯍꯦ ꯋꯥꯔꯤ ꯅꯨꯡꯉꯥꯏꯅꯕ ꯑꯗꯨꯝ ꯍꯥꯏꯕꯤꯔꯒ
ꯍꯣꯢꯅꯦ
ꯁꯧ ꯁꯧ ꯂꯥꯎꯔꯒ ꯍꯥꯏꯔꯛꯎꯔꯣ ꯑꯗꯨꯁꯨ ꯍꯩꯌꯦ
ꯇ ꯁꯥꯎꯕꯤꯌ ꯑꯝ ꯑꯝꯇ ꯁꯥꯎꯕꯤꯌꯨꯁꯦ
ꯎꯝ ꯇꯥꯅꯤꯡꯗꯦꯀꯣ
ꯃꯤꯒ ꯋꯥꯔꯤ ꯁꯥꯟꯅꯕꯗꯨ ꯁꯧ ꯁꯧ ꯂꯥꯎꯔꯒ ꯁꯥꯎ ꯁꯥꯟꯅꯒꯗ꯭ꯔꯣ ꯎꯝ
ꯅꯪꯁꯦ
ꯍꯥꯢꯌꯦ ꯇꯥꯏꯌꯦ
ꯋꯥꯔꯤ ꯁꯥꯟꯅꯕ ꯌꯥꯝ ꯅꯨꯡꯉꯥꯏꯕ ꯑ..
ꯑꯣ.. ꯍꯣ
ꯃꯥꯅꯦ
ꯎꯝ ꯑꯗꯨꯒ ꯅꯪ ꯋꯥꯔꯤ ꯁꯅꯊꯣꯛ ꯂꯩꯊꯣꯛꯏꯕ
ꯑꯩꯒꯤ ꯈꯨꯊꯣꯡꯁꯦ
ꯎꯝ
ꯌꯥꯝ ꯍꯥꯎꯋꯦ ꯍꯥꯏꯕꯀꯣ
ꯎꯝ
ꯑꯦ ꯍꯦ ꯇꯦꯁ ꯇꯧꯕ ꯌꯥꯏ ꯍꯣꯏ ꯑꯩꯔꯦ ꯁꯦꯡꯅ ꯍꯥꯏꯔꯒꯦ ꯅꯪ ꯑꯩꯈꯣꯏ ꯈꯨꯇꯣꯡꯖꯤꯗꯤ ꯅꯣꯏꯒ ꯍꯥꯏꯕꯗꯤ ꯅꯣꯢ ꯄꯥꯝꯔꯣꯢꯗ
ꯀꯃꯥꯏ ꯊꯣꯡꯉꯤꯅꯣ
ꯍꯥꯏꯕꯗꯤ ꯍꯥꯏꯕꯗꯤ ꯀꯔꯤ ꯍꯥꯏꯁꯤꯔꯥ
ꯃꯆꯨ ꯊꯥꯛꯇꯕꯤ
ꯅꯠꯇꯦ ꯑꯩꯈꯣꯏꯗꯤ ꯆꯤꯟꯖꯥꯛ ꯇꯣꯉꯥꯟꯕ ꯈꯔ ꯇꯣꯉꯥꯟꯕꯅꯤꯅꯀꯣ
ꯀꯩꯅꯣ ꯅꯣꯏ ꯀꯔꯤꯆ ꯅꯣꯏ ꯃꯤ ꯅꯠꯇ꯭ꯔꯣ
ꯃꯤꯅꯦ ꯍꯥꯏꯔꯁꯨ ꯈꯨꯊꯣꯡꯖꯦ ꯑꯩꯈꯣꯏꯒꯤ ꯈꯨꯊꯣꯡꯖꯦ ꯅꯣꯏ ꯅꯣꯏ ꯄꯥꯝꯂꯣꯏꯕ
ꯑꯗꯨ ꯀꯃꯥꯏ ꯊꯣꯡꯒꯦ ꯍꯥꯏꯕꯅꯦ ꯅꯪ ꯑꯗꯨ ꯑꯦꯛꯁꯄ꯭ꯂꯦꯟ ꯇꯧꯕ ꯍꯩꯇꯕ꯭ꯔꯣ